ꯍꯜꯂꯣ ꯇꯥꯔꯦ ꯊꯥꯔꯦ ꯇꯥꯔꯦ ꯇꯥꯔꯦ ꯑꯩ ꯁꯨꯝ ꯊꯕꯛ ꯑꯃ ꯆꯠꯊꯣꯛꯄꯅꯤ
ꯎꯝ
ꯀꯃꯥꯏ ꯀꯥꯏ ꯇꯧꯔꯤꯒꯦ
ꯅꯨꯡꯉꯥꯏꯔꯤꯌꯦ
ꯎꯝ ꯀꯩꯀꯩ ꯌꯦꯟꯖꯥꯡꯗꯤ ꯆꯥꯟꯅꯔꯒꯦ
ꯉꯁꯤꯗꯣ ꯑꯍꯥꯎꯕꯩ ꯑꯍꯥꯎꯕ ꯉꯥꯛꯇ ꯀꯥꯡ ꯀꯥꯡꯁꯣꯏ ꯑꯃ ꯇꯧꯔꯦ ꯀꯥꯡꯍꯧ ꯑꯃ ꯇꯧꯔꯦ ꯑꯗꯒꯤ ꯁꯤꯡꯖꯨ ꯑꯃ ꯇꯧꯔꯦ ꯁꯂꯥꯗ ꯑꯃ ꯇꯧꯔꯦ ꯆꯝꯐꯨꯠ ꯑꯃ ꯇꯧꯔꯦ ꯃꯊꯦꯜ ꯃꯊꯦꯜ ꯆꯥꯕꯗ ꯄꯨꯛꯀꯁꯦ ꯄꯤꯛ ꯊꯜꯂꯦ ꯉꯁꯤꯗꯤ
ꯎꯝ ꯑ ꯑꯍꯥꯎꯕ ꯉꯍꯥꯛ ꯆꯥꯕꯗꯤ ꯂꯥꯏꯅꯥ ꯂꯥꯛꯑꯦ ꯍꯥꯏꯕꯅꯤ
ꯑꯧ
ꯈꯔ ꯈꯔ ꯌꯦꯡꯉ ꯆꯥꯎ
ꯑꯥꯎ ꯃꯥꯅꯦ ꯆꯥ ꯆꯥꯅ ꯑꯗꯨꯝ ꯆꯥꯅꯤꯡꯕꯅꯤꯅ ꯑꯗꯨꯝ ꯄꯪꯆꯥꯗ ꯆꯥꯥꯁꯜꯂꯦ
ꯎꯝ
ꯑꯗꯒꯤ ꯏꯁꯥ ꯍꯦꯛ ꯅꯨꯡꯉꯥꯏꯇ꯭ꯔꯒꯅ ꯑꯃꯨꯛ ꯆꯞ ꯂꯦꯞꯄ ꯅꯨꯡꯉꯥꯏꯔꯒꯅ ꯑꯃꯨꯛ ꯈꯔ ꯆꯥꯁꯟꯕ
ꯎꯝ
ꯑꯗꯨꯅꯤ ꯇꯧꯔꯤꯁꯦ ꯉꯁꯤꯗꯤ ꯋꯦꯗꯔꯁꯤꯁꯨ ꯈꯔ ꯅꯨꯡꯉꯥꯏ
ꯑꯣꯝꯆꯥꯛꯅꯗ꯭ꯔꯣ
ꯑꯣꯝꯆꯥꯛꯅꯔꯁꯨ ꯑꯣ ꯈꯔ ꯐꯩ ꯅꯨꯡꯁꯥ ꯁꯥꯗꯣꯏ ꯁꯔꯨꯛ ꯅꯪꯗꯤ ꯈꯔ ꯊꯥꯞꯅ ꯆꯠꯂꯣ
ꯑꯥꯝ
ꯀꯩ ꯂꯝꯗ ꯆꯠꯂꯤꯅꯣ
ꯑꯩꯁꯤ ꯀ꯭ꯋꯥꯀꯩꯊꯦꯜꯗ ꯆꯠꯂꯨꯒꯦ ꯇꯧꯕꯅꯤ
ꯑꯣ ꯆꯠꯄꯤꯌꯨ ꯆꯠꯄꯤꯌꯨ ꯆꯠꯄꯁꯤꯁꯨ ꯐꯩ
ꯑꯥꯎ
ꯌꯨꯝꯗ ꯐꯝꯖꯜꯂ ꯂꯩꯗꯣꯏ ꯁꯔꯨꯛ ꯆꯠꯊꯣꯛꯄꯁꯤꯁꯨ ꯐꯩ ꯑꯃꯔꯣꯝꯗ꯫
ꯆꯠꯇ꯭ꯔꯒꯗꯤ ꯏꯁꯥꯁꯦ ꯗꯥꯛꯇꯔꯗ ꯆꯠꯂꯨꯕꯗ ꯆꯠꯂꯨ ꯂꯦꯡꯉꯨ ꯈꯣꯠꯂꯨ ꯉꯥꯛꯇ ꯃꯌꯦꯡ ꯇꯥꯍꯜꯂꯨ
ꯑꯗꯨꯅꯤ ꯃꯇꯝꯁꯤꯒꯤꯅꯤ ꯗꯥꯛꯇꯔ ꯑꯌꯦꯡ ꯈꯨꯗꯤꯡꯒꯤ ꯋꯥꯛꯀꯤꯡ ꯆꯠꯄꯤꯌꯨ ꯆꯠꯄꯤꯌꯨ꯫
ꯎꯝ
ꯁꯥꯖꯦꯜ ꯇꯧꯕꯤꯌꯨ ꯁꯤ ꯉꯥꯛꯇꯅꯦ ꯍꯥꯏꯗ꯭ꯔꯣ꯫
ꯑꯗꯨ ꯉꯥꯛꯇꯅꯦ ꯍꯥꯏꯔꯤꯖꯤ ꯎꯝ꯫ ꯀꯣꯏꯕ ꯈꯣꯠꯄꯒꯗꯤ ꯀꯩꯝ ꯆꯠꯇ꯭ꯔꯕꯣ꯫
ꯀꯣꯏꯕ ꯈꯣꯠꯄꯗꯤ ꯆꯠꯇꯔꯦ ꯀꯣꯏꯕ ꯈꯣꯠꯄꯁꯦ ꯃꯔꯝ ꯂꯥꯛꯑꯀꯥꯟꯗ ꯆꯠꯂꯤ ꯃꯔꯝ ꯂꯥꯛꯇ꯭ꯔꯗꯤ ꯆꯠꯂꯨꯗ꯭ꯔꯦ꯫ ꯋꯥꯀꯤꯡꯗꯤ ꯁꯣꯏꯕ ꯌꯥꯗꯦ ꯗꯟꯗꯤ
ꯑꯥꯎ ꯑꯉꯥꯡ ꯅꯨꯨꯕꯤꯗꯤ ꯀꯃꯥꯏ ꯇꯧꯔꯤꯒꯦ
ꯑ ꯀꯩꯅꯣ ꯁꯝꯃꯔ ꯚꯦꯀꯦꯁꯟ ꯂꯣꯏꯗꯅ ꯁꯦꯛꯁꯟ ꯍꯧꯔꯦ ꯑꯃꯨꯛ꯫
ꯑꯣ
ꯑꯃꯨꯛ ꯀꯥꯈꯔꯦ
ꯑꯦꯍꯣ
ꯁꯥꯒꯠꯂꯛꯑ ꯃꯇꯝꯗ ꯑꯃꯨꯛ ꯀꯥꯔ ꯀꯥꯕ ꯍꯧꯔꯗꯧꯅꯤ ꯍꯧꯖꯤꯛ꯫
ꯃꯥꯅꯤ
ꯖꯨꯂꯥꯏ ꯑꯒꯁꯁꯤꯗꯤ ꯍꯥꯏꯗꯤ ꯀꯥꯊꯦꯛꯈꯩ ꯁꯥꯗꯨꯏꯔꯤꯕꯅꯦꯕ ꯆꯥꯛ ꯇꯦꯛꯈꯩ ꯁꯤ ꯃꯇꯝꯁꯤꯗ ꯑꯃꯨꯛ ꯀꯥꯗꯧꯔꯕꯅꯤ ꯀꯥꯔꯕꯅꯤ ꯃꯣꯏꯗꯁꯨ ꯋꯥꯖꯕꯀꯣ ꯅꯨꯡꯁꯥ ꯁꯥꯕꯁꯤꯗ
ꯑꯈꯣꯏꯅꯖꯨ ꯉꯥꯡꯕꯤꯕ
ꯎꯝ
ꯈꯪꯗꯦꯗ ꯃꯇꯝꯁꯦ ꯊꯥꯏꯅꯒ ꯏꯌꯣꯟ ꯑꯣꯟꯅꯒ꯭ꯔꯦ꯫ ꯆꯥꯕ ꯆꯤꯟꯖꯥꯛ ꯇꯩ ꯀꯩꯗꯒꯤ
ꯎꯝ ꯆꯤꯟꯖꯥꯛꯁꯨ ꯑꯣꯟꯅꯔꯦ ꯋꯦꯗꯔꯁꯨ ꯑꯣꯟꯅꯔꯦ꯫
ꯑꯣꯟꯅꯔꯦ ꯑꯣꯟꯅꯔꯦ
ꯂꯣꯏꯃꯛ ꯑꯣꯟꯊꯣꯛꯑꯦ ꯆꯥꯎꯈꯠꯂꯛꯀꯤꯞ ꯆꯥꯎꯈꯠꯂꯛꯄꯩ ꯃꯇꯤꯛ ꯂꯣꯏ ꯑꯣꯟꯊꯣꯛꯈ꯭ꯔꯦ꯫
ꯑꯣꯟꯊꯣꯛꯈ꯭ꯔꯦ
ꯎꯝ
ꯃꯤꯑꯣꯏꯕꯖꯤ ꯑꯣ ꯍꯧꯖꯤꯛꯇ ꯂꯥꯏꯅꯥ ꯌꯥꯎꯗꯕ ꯂꯩꯇ꯭ꯔꯦꯗ ꯆꯤꯟꯖꯥꯛꯅꯅꯦ ꯃꯁꯤ꯫ ꯎꯝ
ꯃꯥꯅꯦ ꯃꯥꯅꯦ
ꯂꯋꯥꯏ ꯊꯋꯥꯏꯒꯤ ꯄꯣꯠ ꯊꯥꯔꯤꯕꯁꯤꯡꯁꯤꯁꯨ ꯃꯣꯏꯁꯨ ꯁꯦꯟꯗꯣꯡ ꯐꯪꯅꯕ ꯍꯥꯏꯅ ꯃꯣꯏ ꯆꯥꯅꯕꯅ ꯍꯥꯔ ꯍꯥꯞꯇ꯭ꯔꯦ꯫ ꯈꯣꯏꯒꯤꯅ ꯐꯖꯅꯕ ꯁꯩꯖꯤꯗ ꯐꯖꯕ ꯉꯥꯛꯇ ꯑꯈꯣꯏꯅ ꯂꯩꯕꯗꯁꯨ ꯐꯖꯕ ꯌꯥꯝ ꯂꯩꯅꯤꯡꯉꯦ ꯑꯗꯨꯅꯅꯦ꯫ ꯈꯔ ꯐꯖꯗꯕ ꯍꯦꯛ ꯄꯣꯔꯛꯑꯒꯅ ꯇꯤꯟ ꯆꯥꯏ ꯈꯣꯠꯂꯤꯅ ꯍꯦꯛ ꯇꯧꯕ
ꯍꯣꯏ
ꯑꯗꯨꯅꯅꯤ ꯑꯈꯣꯏꯅꯖꯨ ꯃꯤꯉꯣꯟꯗꯁꯨ ꯁꯥꯎꯔꯨ ꯌꯥꯗꯦ꯫
ꯍꯣꯏ ꯍꯣꯏ
ꯑꯈꯣꯏꯅ ꯌꯥꯝ ꯐꯖꯕ ꯄꯥꯝꯕꯩꯅꯦꯕ ꯁꯤ
ꯎꯝ
ꯈꯤꯇꯪ ꯄꯤꯛꯑ ꯇꯤꯟꯖꯪ ꯀꯥꯏꯖꯪꯉꯗꯤ ꯍꯥꯔ ꯊꯥꯛꯇꯕꯗꯣ
ꯍꯣꯏ
ꯍꯦꯛꯇ ꯂꯩꯅꯤꯡꯗꯦꯕ ꯎꯆꯤ ꯇꯤꯟ ꯆꯥꯏ ꯀꯩꯗꯧꯅꯦꯅ ꯑꯗ ꯐꯖꯔꯦ ꯂꯩꯔꯨꯅꯤ ꯅꯣꯡꯃ ꯍꯦꯛ ꯂꯦꯟꯕꯗ ꯕꯔ ꯍꯦꯛꯇ ꯄꯠꯄ
ꯃꯥꯅꯦ
ꯑꯗꯨꯅꯅꯤ
ꯑꯗꯨ ꯈꯪ ꯈꯪꯅ ꯆꯥꯗꯗꯤ ꯌꯥꯗꯕꯅꯤꯅ ꯑꯗꯨꯝ ꯆꯥꯔꯤꯅꯤꯅꯦ
ꯎꯝ ꯆꯥꯁꯜꯂꯤꯅꯤ ꯃꯤ ꯈꯨꯗꯤꯡꯃꯛ ꯂꯣꯏꯅ
ꯈꯪ ꯈꯪꯅ ꯑꯗꯨꯝ ꯆꯥꯔꯤꯅꯤ ꯆꯦꯡ ꯐꯪꯉꯤ ꯍꯥꯔꯒꯤ ꯍꯥꯔꯃꯛꯇ
ꯃꯥꯅꯦ
ꯃꯩꯇꯩ ꯆꯦꯡꯁꯨ ꯁꯨꯄꯔꯁꯨ ꯈꯟꯗꯣꯛꯄ ꯌꯥꯕ ꯑꯝꯇ ꯌꯥꯎꯗ꯭ꯔꯦ ꯁꯤꯃ ꯐꯩ ꯍꯥꯏꯗꯨ ꯌꯥꯎꯗ꯭ꯔꯦ
ꯑꯗꯨꯅ ꯆꯥꯗꯗꯤ ꯌꯥꯗꯕꯅꯤꯅ ꯑꯗꯨꯝ ꯂꯣꯏ ꯈꯪ ꯈꯪꯅ ꯆꯥꯅꯔꯦ ꯑꯗꯨꯅꯗꯤ ꯏꯁꯥ ꯏꯔꯨꯁꯤꯡꯁꯤꯗ ꯂꯣꯏꯅ ꯁꯔꯨ ꯁꯌꯥꯡꯒ ꯂꯣꯏꯅ ꯆꯥꯊꯠꯇꯅ ꯂꯣꯏ ꯅꯥꯟꯅꯔꯛꯏꯁꯦ
ꯃꯥꯅꯦ ꯑꯅꯥ ꯑꯌꯦꯛꯇꯤ ꯌꯥꯎꯗꯦ
ꯑꯅꯥ ꯑꯌꯦꯛꯁꯦ ꯍꯣꯏ ꯊꯣꯏꯗꯣꯛꯄ ꯀꯩꯅꯣ ꯇꯧꯗꯦ ꯆꯠꯅ ꯉꯥꯛꯇ ꯅꯥꯅꯩ ꯍꯥꯏꯇꯥꯔꯦ
ꯎꯝ
ꯄꯣꯞ ꯇꯨꯅ ꯅꯥꯕꯗꯤ ꯌꯥꯎꯗ꯭ꯔꯦ
ꯏꯁꯥꯅꯁꯨ ꯅꯥꯗꯅꯕ ꯁꯥꯖꯦꯜ ꯇꯧꯖ ꯇꯥꯔꯦ ꯇꯧ ꯇꯧꯅꯕꯨ ꯑꯗꯨꯝ ꯅꯥꯔꯤꯁꯤꯅꯤ ꯅꯥꯔꯛꯀꯅꯣꯗꯤ ꯌꯥꯗꯕꯅꯤꯅꯀꯣ
ꯃꯥꯅꯤ
ꯑꯅꯥ ꯑꯌꯦꯛꯄꯨ ꯌꯥꯎꯕꯤꯗ꯭ꯔꯗꯤ ꯅꯨꯡꯉꯥꯏꯒꯗꯧꯅꯤ ꯑꯅꯥ ꯑꯌꯦꯛꯁꯤꯗꯅꯤ
ꯃꯥꯅ ꯃꯤ
ꯂꯩꯐꯝ ꯆꯥꯕꯝ ꯈꯪꯅꯗ꯭ꯔꯤꯁꯦ
ꯃꯥꯅꯦ ꯑꯅꯥꯕ ꯍꯥꯏꯁꯤꯗꯅꯦꯕ ꯑꯅꯥꯕ ꯌꯥꯎꯔꯗꯤ ꯐꯅꯌꯥꯝꯅ ꯇꯧꯅꯤꯡꯉꯁꯨ ꯊꯕꯛꯇ ꯏꯁꯥꯅꯕꯨ ꯅꯨꯡꯉꯥꯏꯇ꯭ꯔꯗꯤ ꯊꯕꯛ ꯑꯃꯇ ꯇꯧꯅꯤꯡꯗꯦꯕ
ꯍꯣꯏ
ꯑꯗꯨꯅꯦ ꯃꯤꯅ ꯑꯁꯦꯡꯕ ꯂꯜ ꯂꯜ ꯍꯥꯏꯁꯦ ꯗꯤꯍꯦ ꯐꯕꯗꯨ ꯑꯣꯏꯔꯝꯃꯦ
ꯃꯥꯅꯦ ꯈꯪꯗꯦꯗ ꯇꯧꯔꯤꯁꯦ ꯁꯨꯃꯥꯏ ꯁꯨꯃꯥꯏ ꯇꯧꯔ ꯑꯗꯨꯝ ꯂꯣꯏꯁꯤꯟꯈꯤꯗꯣꯔꯕ ꯈꯪꯗꯦ
ꯂꯨꯗꯤ ꯂꯨꯔꯤ ꯃꯇꯝꯁꯤꯒ ꯇꯧꯔꯛꯏꯁꯤꯒ ꯑ ꯊꯥꯏꯅꯒꯤ ꯃꯇꯝꯒ ꯍꯧꯖꯤꯛꯀꯗꯤ ꯌꯥꯝ ꯆꯥꯟꯅꯗ꯭ꯔꯦ
ꯃꯇꯝꯒꯤ ꯑꯑꯣꯟꯕꯁꯦ
ꯎꯝ
ꯌꯦꯡ ꯇꯥꯔꯦ ꯑꯩꯈꯣꯏꯁꯨ ꯅꯠꯇ꯭ꯔꯥ ꯍꯤꯡꯉꯤꯈꯩꯗꯤ ꯑꯌꯣꯝ ꯑꯑꯣꯟꯕꯁꯤꯗ ꯑꯗꯨꯝ ꯌꯥꯎ ꯇꯥꯕꯅꯤꯅꯦ
ꯃꯥꯅꯦ ꯃꯥꯅꯦ ꯑꯍꯣꯟꯕ ꯑꯁꯤꯗ ꯄꯣꯔꯛꯏꯖꯤꯅ ꯑꯐꯕꯗ ꯄꯨꯕꯤꯔꯛꯑꯗꯤ ꯐꯕ ꯑꯑꯣꯟꯕꯁꯦ
ꯍꯣꯏ ꯍꯣꯏ
ꯉꯥꯡ ꯅꯨꯄꯤꯖꯨ ꯀꯩꯖꯨ ꯑꯑꯣꯟꯕꯁꯤꯗ ꯑꯐꯕ ꯉꯥꯛꯇ ꯄꯨꯕꯤꯔꯛꯑꯗꯤ ꯐꯩꯗꯅ
ꯎꯝ ꯅꯣꯏ ꯑꯗꯥꯏꯗꯤ ꯅꯨꯡꯁꯥ ꯁꯥꯕ꯭ꯔꯣ ꯑꯩꯈꯣꯏ ꯁꯥꯏꯗꯤ ꯉꯁꯤꯗꯤ ꯋꯦꯗꯔꯁꯦ ꯌꯥꯝ ꯅꯨꯡꯉꯥꯏꯌꯦ
ꯅꯨꯡꯁꯥ ꯁꯥꯏ
ꯈꯣꯏꯗꯤ ꯉꯁꯤꯗꯤ ꯋꯦꯗꯔꯖꯦ ꯈꯔ ꯅꯨꯡꯉꯥꯏ ꯎꯝ
ꯎꯝ ꯑꯗꯨꯅꯦ ꯑꯣꯝꯆꯥꯛꯅꯩꯗ
ꯅꯣꯏꯗꯤ ꯀꯔꯤ ꯃꯊꯦꯜ ꯆꯥꯔꯒꯦ
ꯈꯣꯏꯒꯤ ꯈꯥꯃꯦꯟ ꯁꯤꯟꯒ ꯑꯜꯂꯨꯒ ꯀꯥꯡꯁꯣꯏ ꯑꯝ ꯊꯣꯡꯉꯦ ꯉꯥ ꯃꯔꯨꯝ ꯑꯝ ꯉꯧꯔꯦ ꯁꯂꯥꯠ ꯑꯝ ꯇꯧꯔꯦ ꯌꯦꯟ ꯑꯃ ꯊꯣꯡꯉꯦ ꯆꯥꯔꯦ
ꯍꯥꯏꯔꯞ ꯍꯥꯏꯔꯞ ꯃꯥꯟꯅꯩꯌꯦ
ꯑꯧ
ꯃꯇꯝꯒꯤꯅꯤꯒ ꯃꯇꯝꯒꯤ ꯏꯟꯖꯥꯡꯅꯦꯕ ꯑꯗꯨꯅꯅꯤ
ꯎꯝ
ꯑꯁꯤꯟ ꯑꯔꯥꯛ ꯑꯀꯝ ꯀꯥꯡꯍꯧ ꯅꯨꯡꯉꯧꯁꯦ ꯈꯔ ꯀꯥꯂꯦꯟꯗꯗꯤ ꯆꯥꯅꯤꯡꯅꯩꯗꯅ
ꯎꯝ ꯑꯗꯨꯅ ꯈꯔ ꯐꯩꯗꯅꯥ
ꯎꯝ
ꯎꯝ ꯊꯥꯎ ꯊꯨꯝ ꯇꯣꯏꯅ ꯆꯥꯁꯤꯜꯂꯛꯑꯒꯖꯨ ꯐꯄꯣꯟꯇꯦꯕ
ꯍꯣꯏ ꯑꯉꯥꯡꯗꯤ ꯊꯥꯎꯗ ꯄꯥꯝꯕꯅꯤꯅꯦ ꯑꯗꯣ
ꯎꯝ
ꯑꯉꯥꯡꯅ ꯑꯆꯝ ꯑꯔꯥꯛꯁꯦ ꯆꯥꯅꯤꯡꯗꯕ ꯑꯍꯟꯅ ꯑꯍꯟꯅ ꯑꯆꯝ ꯑꯔꯥꯛ ꯆꯥꯅꯤꯡꯕ ꯂꯩꯅꯥꯒꯤ ꯃꯇꯨꯡ ꯏꯟꯅ
ꯎꯝ
ꯑꯗꯒꯤ ꯑꯍꯟꯒ ꯑꯉꯥꯡꯒ ꯂꯩꯕꯁꯤꯗꯤ ꯆꯤꯟꯖꯥꯛ ꯃꯥꯟꯅꯗ꯭ꯔꯦ ꯑꯍꯟ ꯑꯝ ꯆꯥꯅꯤꯡ ꯑꯉꯥꯡꯅ ꯑꯝ ꯆꯥꯅꯤꯡ
ꯎꯝ
ꯑꯗꯨꯅ ꯃꯊꯦꯜꯁꯦ ꯑꯗꯨꯝ ꯆꯥꯔꯕꯤꯅꯦ ꯑꯉꯥꯡꯒꯤ ꯃꯈꯜ ꯑꯃ ꯑ ꯑꯍꯟꯒꯤ ꯃꯈꯟ ꯑꯃ
ꯃꯥꯟꯅ ꯃꯣꯏꯅ ꯆꯥꯅꯤꯡꯕꯅ ꯑꯍꯥꯎꯕꯗ ꯆꯥꯅꯤꯡꯕ ꯑꯍꯥꯎꯕ ꯈꯔ ꯊꯣꯡꯉꯒꯅ ꯆꯥꯛꯁꯦ ꯈꯔ ꯌꯥꯝ ꯆꯥꯅꯤꯡꯕ
ꯑꯗꯨꯅꯤ ꯑꯗꯨꯅꯤ ꯑꯈꯣꯏꯁꯨ ꯇꯧꯔꯤꯅꯤꯅꯦ ꯃꯤꯄꯨꯝ ꯈꯨꯗꯤꯡ ꯑꯁꯦ ꯑꯉꯥꯡꯖꯤꯡꯖꯦ ꯍꯧꯖꯤꯛ ꯂꯣꯏꯃꯛꯅꯤꯗ ꯌꯦꯟ ꯊꯣꯡꯕ ꯀꯩꯗꯧꯕꯁꯦ ꯁꯤꯅ ꯌꯨꯝꯊꯣꯡ ꯈꯨꯗꯤꯡꯒꯤ ꯆꯤꯀꯟ ꯁꯦꯟꯇꯔ ꯂꯩꯔꯛꯁꯜꯂꯔꯦ ꯅꯍꯥꯋꯥꯏ ꯗꯤ ꯆꯍꯤ ꯑꯝꯗ ꯃꯁꯤꯡ ꯊꯤ ꯌꯥꯔꯝꯃꯦ ꯆꯤꯀꯟ ꯊꯣꯡꯕ ꯍꯥꯏꯁꯦ ꯍꯧꯖꯤꯛꯇꯤ ꯌꯦꯟꯋꯣ ꯉꯥꯅꯨꯋꯣ ꯑꯣꯛꯋꯣ
ꯃꯥꯟꯅꯦ
ꯍꯧꯖꯤꯛꯇꯤ ꯑꯥ ꯈꯤꯇꯪ ꯊꯣꯛꯈꯤꯕꯗ ꯊꯣꯡꯒꯥꯟ ꯈꯨꯗꯤꯡꯒꯤ ꯂꯩꯔꯦ ꯌꯣꯟꯐꯝꯅ ꯑꯗꯨꯅ ꯑꯉꯥꯡꯖꯦ ꯎꯔꯕꯅꯤꯅ ꯑꯗꯨꯝ ꯆꯥꯅꯤꯡꯉꯦ
ꯆꯅꯤꯡ ꯆꯅꯤꯡ ꯃꯣꯏꯗꯤ ꯑꯍꯥꯎꯕꯁꯦ ꯌꯥꯔꯤꯈꯩ ꯆꯥꯖꯔꯒꯦꯅ ꯂꯩꯔꯕꯅꯤ
ꯂꯩꯥꯏꯔꯤꯅꯤ
ꯍꯦꯛ ꯍꯥꯞꯇ꯭ꯔꯒꯅ ꯆꯥꯛꯁꯦ ꯍꯦꯛꯇ ꯆꯥꯗꯕꯤ
ꯑꯥꯎ
ꯈꯔ ꯍꯥꯎꯔꯤꯈꯩꯅ ꯆꯥꯕꯤ
ꯃꯥꯅꯦ ꯃꯥꯅꯦ
ꯑꯗꯨ ꯀꯃꯥꯏꯅ ꯇꯧ ꯂꯩꯣꯏꯔꯦ ꯑꯉꯥꯡꯈꯩꯁꯤꯁꯨ
ꯍꯣꯏ
ꯏꯁꯀꯣꯟ
ꯑꯩꯈꯣꯏ ꯑꯉꯥꯡꯗ ꯅꯠꯇꯦ ꯃꯤ ꯑꯉꯥꯡꯁꯨ ꯂꯣꯏꯅꯃꯛꯅꯤꯁꯦ
ꯃꯥꯟ ꯏꯃꯥꯟ
ꯑꯗꯨꯅ ꯑꯉꯥꯡ ꯃꯁꯦꯟ ꯇꯤꯟꯅꯔꯛꯄꯗꯁꯨ ꯑꯍꯥꯎꯕꯒꯤ ꯋꯥꯔꯤ ꯉꯥꯏꯍꯥꯛ ꯁꯥꯔꯕꯅꯤꯅ ꯌꯨꯝꯍꯜꯂꯒ ꯑꯍꯥꯎꯕ ꯆꯥꯒꯦ ꯍꯥꯏꯔꯦ
ꯑꯗꯒꯤ ꯍꯧꯖꯤꯛꯀꯥꯟꯗꯤ ꯐꯣꯟꯁꯤꯗꯁꯨ ꯆꯥꯕꯤ ꯊꯛꯄꯤ ꯃꯌꯥꯝ ꯑꯃ ꯊꯥꯒꯠꯂꯛꯑꯕꯅꯤꯅꯀꯣ
ꯑꯥꯎ
ꯑꯗ ꯃꯣꯏꯅ ꯃꯇꯤꯟ ꯀꯨ ꯀꯨꯏ ꯌꯣꯠꯈꯩ ꯌꯦꯡꯉꯨꯔꯒ ꯂꯣꯏꯔꯛꯄꯗꯗꯤ ꯆꯥꯔꯒꯦ ꯆꯥꯔꯒꯦ ꯍꯥꯏꯔꯦ
ꯎꯝ
ꯑꯗꯨꯅꯤ ꯇꯧꯔꯤꯁꯦ
ꯃꯥꯥꯟ ꯈꯔ ꯍꯥꯎꯔꯒꯅ ꯆꯥꯛ ꯂꯣꯏ ꯉꯥꯏ ꯉꯝꯗꯕꯤ
ꯂꯝꯗꯕꯤ ꯍꯣꯔꯦꯟꯒꯤ ꯍꯌꯦꯡꯒꯤ ꯀꯩꯅꯣ ꯇꯧꯗꯅ ꯊꯨ ꯊꯨꯅ ꯆꯥꯅꯤꯡꯕꯤ ꯂꯩꯔꯤꯕ꯭ꯔꯥ ꯑꯩꯅ ꯆꯥꯛ ꯆꯥꯛꯀꯁꯦ ꯊꯨꯝ ꯊꯨꯝ ꯂꯥꯝꯈꯠꯂꯛꯄꯤ ꯍꯣꯔꯦꯟꯒꯤ ꯍꯌꯦꯡꯒꯤ ꯈꯥꯛꯏꯕꯔꯥ
ꯎꯝ ꯍꯥꯎꯇ꯭ꯔꯒꯅ ꯑꯩ ꯆꯥꯈꯤꯔꯣꯏ ꯍꯣꯔꯦꯟꯋꯥꯏ ꯆꯥꯒꯦꯅ
ꯍꯣꯏ ꯍꯣꯏ ꯐꯔꯦ ꯐꯔꯦ ꯑꯗꯨꯗꯤ ꯅꯣꯡꯃ ꯑꯃꯨꯛ ꯑ ꯊꯦꯡꯅꯔꯁꯤ ꯄꯥꯎ ꯐꯥꯎꯅꯔꯁꯤ ꯉꯁꯤꯒꯤꯗꯤ ꯊꯝꯃꯒꯦ ꯎꯝ ꯊꯝꯃꯦ ꯊꯝꯃꯦ
ꯑꯗꯨꯝ ꯇꯧꯈ꯭ꯔꯦ